ꯍꯜꯂꯣ
ꯇꯥꯕꯕꯗꯔ
ꯇꯥꯔꯦ ꯇꯥꯔꯦ ꯑꯩꯗꯤ ꯅꯪ ꯌꯥꯗ꯭ꯔꯕꯣꯅ ꯈꯟꯕ
ꯍꯧꯖꯤꯛꯈꯛ ꯅꯤꯡꯁꯤꯡꯈ꯭ꯔꯦ
ꯀꯩ ꯀꯃ ꯑꯣ ꯍꯥꯏꯔꯣ ꯍꯥꯏꯔꯣ ꯍꯣꯔꯦꯟ ꯉꯁꯥꯏ ꯑꯩꯁꯨ ꯌꯥꯔꯝꯗꯕꯅꯦꯕ ꯑꯗꯨꯒ
ꯑꯩ ꯍꯧꯖꯤꯛꯈꯛ ꯅꯤꯡꯁꯤꯡꯕꯀꯣ ꯑꯣ ꯑꯗꯨꯒꯤ ꯑꯣꯏꯔꯦ ꯍꯥꯏꯕꯗꯣ
ꯍꯣꯏ ꯅꯠꯇ꯭ꯔꯗꯤ ꯂꯣꯏꯁꯤꯟꯕ ꯉꯝꯗ꯭ꯔꯦꯕꯀꯣ
ꯑꯥ
ꯎꯝ
ꯍꯌꯦꯡꯗꯣ ꯍꯌꯦꯡꯗꯣ ꯂꯥꯛꯀꯦ ꯍꯥꯏꯕ꯭ꯔꯣ ꯆꯤꯡꯃꯥꯏꯔꯣꯡꯗꯕꯨ
ꯑ ꯂꯥꯛꯀꯅꯤ
ꯀꯅꯥ ꯀꯅꯥ ꯂꯥꯛꯇꯣꯏꯅꯣ ꯅꯊꯟꯗꯔꯣ
ꯏꯃꯥꯟꯅꯕꯒ ꯂꯥꯛꯁꯤꯔꯥ ꯈꯟꯕꯅꯤ ꯂꯥꯛꯑꯗꯤ ꯀꯣ
ꯑꯣ ꯑꯥ ꯑꯥ
ꯂꯥꯛꯀꯗ꯭ꯔꯗꯤ ꯍꯟꯗ꯭ꯔꯦꯠ ꯄꯥꯔꯁꯦꯟꯗꯤ ꯁꯌꯣꯔ ꯑꯣꯏꯗꯦ
ꯃꯊꯟꯗꯒꯨꯝꯕ ꯂꯥꯛꯑꯗꯤ ꯍꯥꯏꯔꯛꯑꯣ ꯅꯪ ꯍꯟꯕꯗꯨ ꯅꯨꯡꯉꯥꯏ ꯑꯗꯨꯗꯤ ꯑꯩ ꯑꯃꯨꯛ ꯊꯤꯟꯕꯤꯒꯦ ꯀꯩꯁꯨ ꯀꯥꯏꯗꯦ
ꯍ ꯍꯣꯏ
ꯑꯣꯇꯣꯗ ꯆꯠꯄꯁꯤꯁꯨꯀꯣ
ꯑꯥ
ꯂꯥꯏ ꯅꯨꯡꯉꯥꯏꯇꯦꯕ ꯂꯝꯕꯤ ꯁꯥꯡꯉꯗꯤꯀꯣ
ꯎꯝ ꯎꯝ
ꯑꯣꯇꯣ ꯕꯁꯀꯨꯝꯕꯗꯤ ꯅꯨꯡꯉꯥꯏ ꯄ꯭ꯔꯥꯏꯚꯦꯠꯇꯒꯤ ꯍꯦꯟꯅ ꯕꯁ
ꯍꯣꯏ ꯑꯣ ꯇꯣꯁ ꯃꯥ ꯃꯥ ꯑꯗꯨꯗꯤ ꯇ ꯇꯝ ꯌꯥꯎꯋꯦ
ꯑꯁ ꯗꯤꯖꯜ ꯑꯣꯇꯣꯗꯤ ꯐꯝꯅꯤꯡꯅꯦ ꯑꯁꯦꯡꯕ ꯑꯩꯗꯤ
ꯍꯥ
ꯑꯗꯨꯅꯀꯣ ꯑꯩ ꯕꯖꯥꯔꯒꯨꯝꯕ ꯀꯨꯝꯒꯦ ꯍꯥꯏꯔꯗꯤ ꯏꯔꯤꯁꯣꯗꯣ ꯇꯨꯗ ꯈ ꯇ
ꯑꯁ ꯑꯗꯨꯒ ꯗ꯭ꯔꯥꯏꯚꯔ ꯃꯣꯏꯅ ꯃꯣꯏ ꯈꯨꯠꯊꯧꯗꯨꯒ ꯃꯔꯛ ꯃꯔꯛꯇꯗꯤ ꯇꯜꯂꯦꯕ
ꯍꯣꯏ ꯑꯁ ꯀꯔꯤ ꯍꯥꯏ ꯀꯟꯅ ꯊꯧꯕ ꯀꯣ ꯑꯣꯚꯔꯇꯦꯛꯀꯤꯡ ꯌꯥꯝ ꯇꯧꯕ ꯑꯩꯗꯤ ꯇꯜꯂꯦ ꯑꯗꯨꯒꯨꯝꯕ ꯗꯨꯗꯤ
ꯎꯝ ꯑꯗꯨꯅꯤꯅꯦ
ꯆꯀꯥ ꯑꯍꯨꯝꯈꯛ ꯑꯣꯏꯔꯒ ꯑꯗꯨꯃꯥꯏꯅ ꯊꯧꯕꯗꯗꯤ ꯏꯁ ꯂꯣꯡꯉꯅꯤ ꯑꯩꯁꯦꯡꯃ ꯈꯤꯇꯪꯈꯛ ꯁꯣꯏꯔꯗꯤꯀꯣ
ꯍꯣꯏ
ꯂꯣꯡꯒꯟꯕ ꯒꯥꯔꯤꯅꯦꯕ
ꯎꯝ ꯎꯝ ꯀꯣꯏꯊꯣꯛ ꯄꯪꯇꯧ ꯊꯧꯑꯦꯕ ꯃꯣꯏꯗ ꯃꯤꯇꯣꯡꯅꯨꯡꯉ ꯅꯨꯡꯉꯥꯏꯕ꯭ꯔꯥ ꯅꯨꯡꯉꯥꯏꯇꯕ꯭ꯔꯥꯁꯨ ꯈꯟꯗꯦꯕ
ꯎꯝ
ꯑꯩꯗꯤ ꯏꯔꯤꯛꯁꯣꯅ ꯑꯗꯨꯝ ꯅꯨꯡꯉꯥꯏꯈ꯭ꯔꯦꯗ
ꯎꯝ ꯅꯨꯡꯉꯥꯏꯌꯦ ꯑꯗꯨꯗꯤ ꯃꯈꯣꯟꯁꯨ ꯊꯣꯛꯇꯦ ꯑꯗꯨꯒ ꯏꯁꯃꯨꯠ ꯑꯣꯏꯌꯦꯕ
ꯂꯝꯕꯤꯒꯨꯝꯕ ꯐꯠꯇ꯭ꯔꯀꯣ ꯎꯝ ꯁꯁꯄꯦꯟꯁꯗꯤ ꯑꯃꯗꯤ ꯄꯝꯒꯨꯝꯕꯗꯤ ꯅꯨꯡꯉꯥꯏꯇꯦꯅ ꯑꯗꯨ ꯏ ꯔꯤꯛꯁꯣꯗꯨꯗꯤ
ꯑ ꯍꯣꯏ ꯍꯣꯏ
ꯂꯝꯕꯤ ꯐꯠꯇ꯭ꯔꯗꯤ ꯎꯝ
ꯎꯝ
ꯆꯥꯛ ꯈꯔ ꯂꯥꯝꯃꯒ ꯂꯥꯛꯄ ꯃꯇꯝꯗꯗꯤ ꯂꯣꯏꯈ꯭ꯔꯕꯅꯤ ꯄꯨꯛꯇꯣ ꯑꯁꯤ ꯑꯁꯤ ꯕꯖꯥꯔꯗꯒꯤ ꯅꯥꯒꯥ ꯃꯄꯥꯜ ꯂꯝꯕꯤ ꯂꯩꯌꯦꯅ
ꯑꯥ ꯑꯥ
ꯑꯗꯨꯗꯣ ꯍꯥꯟꯅ ꯐꯠꯂꯝꯗꯦꯅ
ꯑꯥ ꯑꯥ
ꯍꯟꯗꯛ ꯈꯛꯇꯅꯤꯅ ꯐꯥꯕ ꯑꯁ ꯑꯗꯨ ꯐꯠꯇꯕ ꯃꯇꯝꯗ ꯏ ꯔꯤꯛꯁꯣ ꯐꯝꯃꯁꯤꯅꯤꯀꯣ ꯗꯤꯖꯜ ꯑꯣꯇꯣꯑꯁꯤꯅꯦ
ꯎꯝ
ꯆꯥꯛꯈꯠꯂꯛꯑꯃ ꯂꯥꯛꯑꯗꯤ ꯂꯣꯏꯈ꯭ꯔꯕꯅꯤ
ꯑꯗꯨꯅꯦ ꯂꯝꯕꯤ ꯍꯦꯛ ꯅꯨꯡꯉꯥꯏ ꯐꯠꯇꯕ ꯑꯗꯨ ꯑꯣꯇꯣ ꯇꯣꯡꯉꯗꯤ ꯑꯗꯨꯝ ꯆꯣꯡꯉꯦ
ꯑꯧꯇꯣ ꯑꯃꯗꯨꯗꯤ ꯑꯍꯥꯟꯕ ꯑꯧꯇꯣꯗꯣ ꯄꯤꯌꯣꯔ ꯑꯧꯇꯣꯗꯣ ꯑꯗꯨꯕꯨꯗꯤ ꯈꯔ ꯐꯩꯌꯦ ꯃꯄꯥꯡꯒꯜꯁꯨ ꯀꯜꯂꯤ ꯇꯣꯡꯕꯁꯨ ꯑꯗꯨꯝ ꯅꯨꯡꯉꯥꯏ ꯑꯗꯨꯕꯨꯗꯤ
ꯎꯝ ꯎꯝ ꯌꯥꯡꯕꯅꯤꯅꯀꯣ ꯑꯃ
ꯄꯥꯡꯒꯟꯁꯨ ꯂꯩꯌꯦꯕ ꯑꯗꯨꯗ
ꯍꯣꯏ ꯍꯣꯏ
ꯌꯝꯍꯥꯒꯨꯝꯕꯅꯤꯅ ꯀ꯭ꯂꯥꯁꯤꯛ ꯇꯥꯔꯛ ꯀꯩ ꯑꯕ ꯑꯣꯇꯣ ꯑꯗꯨꯗꯨꯖꯨ
ꯍꯣꯏ ꯍꯣꯏ
ꯅꯣꯏ ꯑꯗꯨꯗ ꯂꯩꯕ ꯁꯥꯕ꯭ꯔꯣ ꯅꯪꯒꯤ ꯔꯨꯝꯗꯣ
ꯍꯣꯏ ꯑꯩ ꯑꯩꯒꯤ ꯔꯦꯟ ꯇꯤꯟꯅ ꯇꯧꯕꯅꯤꯅꯀꯣ
ꯎꯝ ꯎꯝ
ꯁꯥꯎꯕꯒꯤꯁꯥ ꯑꯗꯨ ꯑꯣꯏꯔꯁꯨ ꯑꯗꯨꯝ ꯐꯦꯟ ꯂꯩꯕꯅꯤꯅꯀꯣ
ꯎꯝ ꯎꯝ
ꯏꯁꯇꯦꯟꯐꯦꯟꯗꯣ ꯑꯗꯨ ꯂꯩꯕꯅꯤꯅ ꯑꯗꯨꯝ ꯇꯨꯝꯃꯒ ꯂꯩꯕ ꯌꯥꯏꯅ ꯐꯦꯟ ꯂꯩꯕꯅꯤꯅꯀꯣ ꯃꯅꯨꯡꯗꯕꯨꯗꯤ ꯐꯤ ꯂꯩꯇ꯭ꯔꯗꯤ ꯌꯥꯗ꯭ꯔꯦ ꯑꯁ
ꯑꯥꯎ ꯐꯦꯟ ꯂꯩꯇ꯭ꯔꯗꯤ
ꯌꯥꯝ ꯁꯥꯏꯌꯦ ꯎꯝ
ꯎꯝ
ꯅꯨꯡꯗꯥꯡꯗꯕꯨꯗꯤ ꯐꯦꯟ ꯊꯥꯗ꯭ꯔꯁꯨ ꯌꯥꯏꯏ ꯑꯗꯨ ꯑꯣꯏꯔꯁꯨ
ꯎꯝ ꯎꯝ
ꯑꯩꯗꯣ ꯃꯈꯥꯗ ꯇꯨꯝꯃꯒꯣ ꯐꯃꯨꯡꯅ ꯇꯨꯝꯅꯕ ꯑꯗꯨꯒ ꯀꯥꯡ ꯌꯥꯝꯕꯅꯤꯅꯀꯣ ꯐꯦꯟꯗꯣ ꯑꯗꯨꯝ ꯊꯥꯔꯒ ꯇꯨꯝꯕꯅꯦꯕ
ꯑꯦ ꯈꯪꯍꯟ ꯇꯥꯗꯕ꯭ꯔꯣ
ꯀꯥꯡꯈꯟꯗ ꯃꯊꯛꯇ ꯊꯝꯕ ꯑꯩꯅ ꯐꯃꯨꯡꯗ ꯃꯄꯥꯟꯗ ꯂꯧꯊꯣꯛꯄꯤꯕ ꯑꯃꯨꯛ
ꯑꯦ ꯐꯃꯨꯡꯅ ꯇꯨꯝꯃꯨ ꯌꯥꯗ꯭ꯔꯣ
ꯁꯥꯕꯅꯦ ꯏꯅꯦ ꯀꯥꯡꯈꯜ ꯊꯝꯈ꯭ꯔꯗꯤ ꯑꯁ ꯀꯥꯡꯈꯜ ꯊꯝꯈ꯭ꯔꯗꯤ ꯐꯦꯟꯗꯣ ꯊꯥꯕ ꯅꯨꯡꯉꯥꯏꯇꯦꯅ
ꯑꯥꯑꯥ
ꯑꯩꯈꯣꯏꯒꯤ ꯀꯥꯡꯈꯜꯁꯤꯗꯤ ꯀꯩꯅꯣ ꯃꯣꯗꯤꯒꯤ ꯁꯄ꯭ꯂꯥꯏꯅꯤ ꯀꯩꯅꯣ ꯐ꯭ꯔꯤꯗ ꯌꯦꯜꯂꯛꯄꯗꯣ ꯌꯨꯝꯗ
ꯀꯂꯔ ꯇꯔ ꯍꯋꯥꯏꯠ ꯑ ꯑꯆꯥ ꯑꯆꯥ
ꯌꯨꯝꯗ ꯁꯤꯖꯤꯟꯅꯗꯕꯁꯤꯡꯗꯣ
ꯑꯥ ꯑꯥ
ꯁꯤꯗ ꯂꯣꯏ ꯄꯨꯈꯠꯂꯛꯄꯅꯦꯕ ꯑꯩꯅ ꯑꯗꯨ ꯀꯥꯡꯈꯟꯗꯣ ꯊꯥꯔꯗꯤ ꯐꯦꯟ ꯑꯣꯟ ꯇꯧꯕꯗꯨ ꯅꯨꯡꯉꯥꯏꯇꯕ ꯄꯥꯏꯕ ꯀꯣ
ꯎꯝ ꯍꯣꯏ ꯍꯣꯏ
ꯑꯗꯨꯒꯤ ꯑꯗꯨ ꯂꯧꯁꯤꯔꯅꯪꯗꯤ ꯈꯟꯕꯅꯦ ꯀꯥꯡꯈꯜ ꯀꯩꯅꯣꯗꯣ ꯑꯗꯨꯝ ꯐꯃꯨꯡꯅ ꯑꯗꯨꯝ ꯊꯥꯕꯗꯣ
ꯑꯣ ꯑꯣ ꯎꯝ ꯑ ꯌꯣꯠꯅ
ꯍꯣꯏ ꯍꯣꯏ ꯍꯣꯏ ꯍꯣꯏ ꯍꯣꯏ ꯑꯗꯨ ꯍꯣꯏ ꯁꯤꯛꯁ ꯍꯟꯗ꯭ꯔꯦꯠꯀꯨꯝꯕꯗꯤ ꯄꯤꯌꯦ ꯍꯥꯏꯌꯦꯕꯀꯣ
ꯑ ꯑ
ꯑꯗꯨꯝ ꯄꯤꯛꯄꯗꯀꯣ ꯌꯥꯝ ꯆꯥꯎꯕ ꯅꯠꯇꯕ ꯁꯤꯡꯒꯜꯒꯤꯀꯣ
ꯎꯝ
ꯑꯗꯨ ꯂꯧꯔꯁꯨ ꯑꯃꯨꯛ ꯀꯥꯟꯅꯗꯕ ꯑꯩꯈꯣꯏꯕꯨꯗꯤ ꯀꯥꯡ ꯆꯤꯛꯀꯦꯔꯥ ꯆꯤꯛ ꯑꯣꯏꯒꯦꯔꯥ ꯑꯗꯨꯝ ꯇꯨꯝꯈ꯭ꯔꯗꯤ ꯈꯪꯗ꯭ꯔꯦꯕ꯫
ꯑꯁ ꯑꯩꯗꯤ ꯀꯥꯡꯀꯤꯗ ꯑꯥ
ꯒꯨꯅꯥꯏꯒꯨꯝꯕ ꯇꯨꯝꯗ꯭ꯔꯤꯉꯩꯗꯀꯣ
ꯎꯝ
ꯄꯨꯡꯈꯥꯏꯒꯨꯝꯕ ꯊꯥꯜꯂꯝꯃꯒ ꯑꯗꯨꯝ ꯇꯨꯝꯃꯝꯗꯥꯏꯗ ꯃꯨꯊꯠꯄꯤꯔꯗꯤ ꯀꯥꯡꯒꯨꯝꯕꯗꯤ ꯂꯩꯇꯦꯗ ꯂꯩꯕꯕꯨꯗꯤ ꯑꯃ ꯑꯅꯤ ꯄꯥꯏꯕꯗꯨ ꯈꯛꯇꯅꯤꯗ
ꯎꯝ
ꯗꯤꯁꯇꯥꯔꯕ ꯇꯧꯋꯦꯕ
ꯍꯣꯏ ꯍꯣꯏ ꯈꯔ ꯄꯥꯏꯕꯗꯣ ꯇꯨꯝꯂ ꯅꯨꯡꯉꯥꯏꯇꯦ ꯑꯥ
ꯅꯥꯀꯣꯡ ꯃꯅꯥꯛꯇꯒ ꯂꯥꯛꯑꯒ ꯃꯥꯏ ꯃꯈꯣꯜ ꯂꯩꯌꯦꯅ ꯀꯥꯡꯈꯤ ꯑꯗꯨ ꯑꯩꯅ ꯑꯗꯨ ꯑꯗꯨ ꯗꯤ ꯗꯤꯁꯕ ꯇꯣ ꯏꯔꯤꯠ ꯏꯔꯤꯇꯦꯇ ꯑꯣꯏꯌꯦꯕꯕꯨ ꯑꯗꯨꯗ
ꯑꯣꯏ ꯑꯣꯏ ꯇꯨꯝꯕ ꯌꯥꯗꯦ
ꯀꯩꯒꯤ ꯁꯥꯕꯤꯔꯝꯕ꯭ꯔꯥ ꯂꯥꯏꯁꯨ ꯀꯥꯡꯁꯤꯒꯣ
ꯑꯗꯨꯅꯦ ꯃꯣꯏ ꯀꯔꯤ ꯗ꯭ꯌꯨꯇꯤ ꯂꯥꯛꯏꯅꯣ ꯈꯪꯗꯦ ꯀꯔꯤ ꯗ꯭ꯌꯨꯇꯤ ꯇꯧꯕꯅꯣ
ꯕꯦꯅꯤꯐꯤꯠꯁꯨ ꯂꯩꯇꯦ ꯀꯥꯡ ꯂꯩꯌꯨꯒꯤ ꯐꯠꯇꯕ ꯉꯥꯛꯇ
ꯑꯗꯨꯅꯤ ꯑꯗꯨꯅꯤ ꯑꯩꯅ ꯈ꯭ꯋꯥꯏ ꯁꯥꯎꯅꯤꯡꯉꯤ ꯎ ꯁꯦꯠꯅꯤ ꯇꯣ
ꯀꯥꯡꯁꯦ ꯁꯩꯇꯥꯟ ꯑꯣꯏꯔ ꯃꯥꯜꯂꯦꯗ
ꯑꯗꯨꯅꯤ ꯑꯩꯈꯣꯏꯅ ꯍꯦꯟꯅ ꯉꯥꯡꯕ ꯀꯥꯟꯗ ꯑꯗꯨꯝ ꯑꯃꯨꯛ ꯀ ꯍꯦꯟꯅ ꯂꯥꯛꯄꯗꯣ ꯑꯗꯨꯃꯥꯏꯅ ꯍꯥꯏꯅꯩꯌꯦ ꯑꯩꯈꯣꯏꯗꯣ ꯍꯥꯏꯕꯗꯤ ꯑꯍꯟꯁꯤꯡꯅ
ꯎꯝ
ꯎꯝ ꯀꯥꯏꯒꯨꯝꯕ ꯊꯥꯡ
ꯍꯣ
ꯃꯗꯣ ꯅꯠꯇ ꯑꯗꯒꯤ ꯎꯆꯤꯒꯨꯝꯕꯗꯣ ꯑꯩꯈꯣꯏꯅ ꯊꯤꯅ ꯍꯥꯏꯔꯗꯤ ꯃꯣꯏꯅ ꯍꯦꯟꯖꯜꯂꯤ ꯍꯥꯏꯕꯗꯣ
ꯍ ꯍꯣꯏ ꯄ꯭ꯔꯣꯚꯥꯞꯀꯨꯝꯕ ꯑꯣꯏꯔꯕꯔꯕꯅꯤꯅ ꯑꯗꯨꯒꯨꯝꯕꯁꯤꯡꯗꯨꯗꯤ
ꯍ ꯍꯣꯏ ꯆꯨꯝꯕ ꯂꯥꯟꯕꯗꯤ ꯈꯪꯗꯦ ꯑꯗꯣ ꯑꯩꯈꯣꯏꯅ ꯑꯃꯨꯛꯀ ꯊꯤꯔꯕ ꯑꯗꯨꯒ ꯃꯣꯏꯅ ꯍꯦꯟꯖꯟꯕꯗꯣ ꯇꯧꯋꯦ ꯍꯥꯏꯔꯤ
ꯃꯩꯇꯩꯂꯣꯟꯅ ꯀꯃꯥꯏꯅ ꯍꯥꯏꯔꯕ꯭ꯔꯥ ꯑꯗꯨꯗꯤ ꯈꯪꯗ꯭ꯔꯦ ꯑꯗꯨ ꯑꯗꯨꯕꯨꯗꯤ ꯂꯩꯌꯦꯅ ꯑꯩꯈꯣꯏ ꯑꯩꯈꯣꯏ ꯑꯩꯈꯣꯏ ꯂꯣꯟ ꯂꯣꯝꯗꯁꯨ ꯀꯔꯤ ꯍꯥꯏꯁꯤꯔꯥ ꯏꯁꯀ꯭ꯋꯦꯔꯦꯜꯅ ꯀꯩꯅꯣ ꯎꯒꯤ ꯃꯥꯒꯤ ꯍꯩ ꯃꯨꯟꯕ ꯉꯥꯏꯕꯗꯣ
ꯑꯥ
ꯁꯨꯃꯨꯟ ꯃꯨꯟꯕ ꯍꯩꯗꯣ ꯑꯃ ꯂꯩꯗꯅ ꯎ ꯑꯆꯧꯕꯒꯤ ꯑꯃ
ꯑꯥ ꯑꯥ ꯑꯥ
ꯑꯗꯨꯒꯨꯝꯕ ꯄ꯭ꯔꯣꯕꯥꯣꯞꯁꯀꯨꯝꯕ ꯂꯩꯌꯦꯅ
ꯑꯥ ꯍꯣꯏ ꯍꯣꯏ ꯂꯩ ꯂꯩꯕꯅꯤ
ꯃꯩꯇꯩꯂꯣꯟꯗ ꯍꯥꯏꯔꯒ ꯆꯩꯁꯨꯁꯨ ꯇꯦꯛ ꯇꯦꯛꯇꯕ ꯍꯥ ꯀꯩꯀꯩꯅꯣ ꯑꯗꯨꯒꯨꯝꯕ ꯂꯩꯌꯦꯅ
ꯎꯝ ꯎꯝ
ꯑꯗꯨꯒꯨꯝꯕ ꯏꯁꯇꯥꯜꯗꯨꯅꯦꯕ ꯑꯍꯟꯁꯤꯡꯅ ꯍꯥꯏꯔꯛꯏꯁꯦ ꯑ ꯑꯗꯨꯒꯨꯝꯕꯗꯨꯁꯨ ꯆꯨꯝꯕꯕꯨꯗꯤ ꯎꯝ ꯆꯨꯝꯕꯕꯨꯗꯤ ꯍꯣꯏ ꯃꯌꯥꯝ ꯂꯩꯌꯦ ꯑꯗꯨꯕꯨ ꯊꯥꯏꯅ ꯑꯍꯟꯁꯤꯡꯅ ꯄ꯭ꯔꯃꯥꯟ ꯍꯥꯏꯁꯤꯔꯥ ꯀꯔꯤ ꯍꯥꯏꯁꯤꯔꯥ ꯑꯗꯨꯝ ꯍꯥꯏꯔꯝꯕꯁꯤꯡꯗꯨꯀꯣ
ꯎꯝ
ꯂꯤꯟꯁꯨ ꯁꯤꯕ ꯆꯩꯁꯨꯁꯨ ꯇꯦꯛꯇꯕ ꯍꯥꯏꯁꯦ ꯂꯤꯟꯕꯨ ꯅꯠꯇꯦꯕ ꯍꯥꯏꯕꯗꯣ
ꯀꯩꯕ ꯍꯧꯖꯤꯛꯀꯤꯗꯣ ꯇꯥꯍꯧꯇ꯭ꯔꯦ
ꯂꯤꯟꯁꯨ ꯁꯤꯕ ꯆꯩꯁꯨꯁꯨ ꯇꯦꯛꯇꯕ ꯍꯥꯏꯅ ꯂꯩꯌꯦꯅ
ꯑꯣ ꯑꯩꯗꯨꯗꯤ ꯈꯪꯍꯧꯗ꯭ꯔꯦꯍꯦ ꯑꯗꯨꯗꯤ ꯑꯦꯛꯁꯄ꯭ꯂꯦꯟ ꯇꯧꯔꯣ ꯀꯩꯅꯣ
ꯂꯤꯟꯁꯨ ꯁꯤꯕ ꯆꯩꯁꯨꯁꯨ ꯇꯦꯀꯇꯕ ꯍꯥꯏꯕꯅꯤ ꯂꯤꯟꯗꯣ ꯍꯥꯟꯅ ꯈꯟꯈ꯭ꯔꯣ ꯂꯤꯟꯁꯨ ꯁꯤꯕ ꯆꯩꯁꯨꯅ ꯌꯩꯕꯗꯣ ꯍꯥꯠꯄꯗꯣ ꯆꯩꯁꯨꯁꯨ ꯇꯦꯛꯇꯕ ꯍꯥꯏꯕꯗꯤ ꯑꯗꯨꯝ ꯃꯤ ꯑꯃꯒꯤ ꯂꯥꯛꯄ ꯃꯇꯝꯗ ꯑꯃ ꯇꯧꯔꯁꯨ ꯃꯉꯣꯟꯗ ꯁꯣꯛꯇꯕ ꯑꯗꯨꯒꯨꯝꯕꯗꯣ
ꯑꯥ
ꯒ꯭ꯌꯥꯟ ꯇꯥꯕ꯭ꯔꯥ
ꯒ꯭ꯌꯥꯟ ꯇꯥꯒꯦ ꯇꯧꯏ ꯑꯗꯨ
ꯀꯔꯤ ꯍꯥꯏꯁꯤꯔ ꯃꯤ ꯃꯤ ꯑꯃꯅ ꯎꯝ ꯊꯕꯛ ꯑꯃ ꯇꯧꯕ ꯃꯇꯝꯗ ꯑꯃ ꯀꯔꯤ ꯍꯥꯏꯁꯤꯔ ꯑꯅꯤ ꯊꯕꯛ ꯑꯅꯤꯒꯨꯝꯕ ꯇꯧꯕ ꯃꯇꯝꯗ ꯑꯃꯁꯨ ꯌꯥꯕ ꯑꯃꯁꯨ ꯀꯩꯁꯨ ꯇꯧꯗꯕ ꯂꯩꯌꯦꯅ ꯐꯦꯜ ꯆꯠꯇꯕꯗꯣ ꯑꯗꯨꯒꯨꯝꯕꯗꯨꯅꯦꯕ ꯄ꯭ꯔꯃꯥꯟ ꯈꯨꯄꯤꯗꯣ ꯑꯗꯨꯒꯨꯝꯕ ꯂꯩꯌꯦꯅ ꯑꯩꯈꯣꯏꯔꯣꯝꯗꯁꯨ ꯑꯍꯟꯁꯤꯡꯅ ꯍꯥꯏꯕꯤꯔꯝꯕ
ꯎꯝ ꯒꯌ꯭ꯥꯥ ꯟ ꯇꯥꯔꯦ
ꯏꯁꯩꯗꯐꯥꯎ ꯁꯛꯑꯦ ꯑꯩꯈꯣꯏꯒꯤꯗꯤ ꯑꯗꯨꯒꯨꯝꯕ ꯄ꯭ꯔꯃꯥꯟꯁꯤꯡꯗꯣ ꯏꯁꯩꯗꯒ ꯍꯥꯞꯄꯒꯀꯣ ꯍꯥꯏꯕꯗꯤ ꯅꯨꯄꯤꯕꯨ ꯁꯩꯊꯥꯕꯒꯨꯝꯕꯀꯣ ꯍꯥ
ꯑꯥ
ꯑꯗꯨꯒꯨꯝꯕ ꯀꯥꯗꯣ ꯍꯥꯞꯄꯒ ꯁꯛꯄꯅꯦ ꯁꯤꯡꯒꯔꯁꯤꯡꯁꯦ
ꯍꯣꯏ ꯍꯣꯏ
ꯍꯥꯏꯕꯗꯤ ꯗꯥꯏꯔꯦꯛꯇ ꯍꯥꯏꯗꯕꯤꯗꯀꯣ ꯏꯟꯗꯥꯏꯔꯦꯛ ꯑꯣꯏꯅꯀꯣ
ꯎꯝ ꯎꯝ ꯎꯝ ꯍꯣꯏ ꯍꯣꯏ ꯍꯥꯏꯕꯗꯤ ꯊꯥꯏꯅꯒꯤꯗꯣ ꯑꯩꯈꯣꯏꯅ ꯒ꯭ꯌꯥꯟ ꯇꯥꯕ ꯒ꯭ꯌꯥꯟ ꯇꯥꯕ ꯉꯝꯗꯕꯁꯨ ꯂꯩꯌꯦꯕ ꯃꯣꯏꯅ ꯏꯟꯗꯥꯏꯔꯦꯛꯂꯤ ꯍꯥꯏꯕꯒꯤꯀꯣ ꯑꯦꯛꯁꯄ꯭ꯂꯦꯅꯦꯁꯟ ꯗꯔꯀꯥꯔ ꯇꯥꯏꯌꯦꯕ
ꯊꯤꯒꯠꯂꯨꯔꯗꯤ ꯑꯁ ꯑꯗꯨꯒꯨꯝꯕꯁꯤꯡꯗꯨꯁꯨ ꯀꯣ
ꯎꯝ
ꯌꯥꯝꯅꯗꯤ ꯂꯩꯌꯦ